ꯇꯥꯏꯌꯦꯌꯦ
ꯀꯩꯗꯧꯔꯤꯅꯣ
ꯍꯦꯟꯖꯥꯡ ꯃꯟꯒꯦ ꯇꯧꯔꯤ
ꯀꯩ ꯌꯦꯟꯁꯥꯡ ꯃꯟꯗꯣꯏꯕ
ꯍꯋꯥꯏ ꯍꯋꯥꯏ ꯑꯁꯥꯡꯕꯤ
ꯎꯝ
ꯍꯋꯥꯏꯁꯥꯡꯕꯤ ꯃꯥꯜꯂꯤꯌꯦ ꯀꯩꯗꯧꯔꯤꯅꯣ ꯅꯡꯗꯤ
ꯑꯩꯗꯨꯝ ꯀꯩꯗꯧꯔꯨꯅꯤ ꯍꯤꯞꯄꯤ ꯍꯤꯞꯄꯒ ꯏꯊꯧꯅꯦ
ꯅꯊꯧꯅꯤ
ꯎꯝ ꯃꯥꯅꯤ
ꯀꯔꯤ ꯏꯊꯧ
ꯍꯝ
ꯀꯔꯤ ꯊꯧꯅꯍꯥ
ꯀꯔꯤ ꯏꯊꯧꯕꯨ ꯂꯩꯔꯤ
ꯍꯧꯒꯜꯂꯣ ꯀꯩꯅꯣꯅꯦ ꯄꯨꯡ ꯃꯥꯄꯟ ꯇꯥꯔꯁꯤꯕꯣ
ꯒꯣꯂꯦ ꯏ ꯎ ꯎꯆꯁꯤꯇꯩ ꯍꯦ ꯍꯀꯣꯜ ꯂꯤꯕꯤꯃ ꯍꯀꯣꯜ ꯂꯤꯕꯤꯃ ꯕ꯭ꯔꯁ ꯇꯧꯔꯨꯔꯦ ꯑꯗꯨꯗꯨꯒꯅꯦ ꯑꯃꯨꯛꯤꯞ ꯍꯤꯞꯄꯒ ꯐꯣꯟꯁꯤꯗ ꯑꯃ ꯇꯧ ꯂꯩꯔꯕ꯭ꯔ ꯍꯪꯉꯕ ꯁꯛꯇꯗ ꯆꯥꯛ ꯇꯤꯡꯉꯥ ꯂꯩꯔ ꯊꯣꯡꯒꯦꯅ
ꯆꯥꯥꯡ ꯀꯅꯥꯅ ꯊꯗꯨꯂ
ꯉꯥꯡ ꯂꯩ ꯊꯣꯡꯒꯦꯅ
ꯀꯔꯤ
ꯉꯥꯏꯍꯥꯛꯇꯪ ꯉꯥꯏ ꯊꯣꯡꯒꯦꯅ ꯇꯧꯕꯅꯦ
ꯀꯔꯤ ꯌꯦꯟꯁꯥꯡ ꯊꯣꯡꯗꯔꯕ
ꯈꯪꯗꯦ ꯄꯨ ꯈꯥꯃꯦꯟ ꯂꯩ ꯈꯥꯃꯦꯟꯁꯦ ꯉꯧꯔꯣꯒ ꯆꯥꯕ꯭ꯔꯥ
ꯃꯤ ꯇꯪꯦꯅꯤꯅ ꯈꯥꯃꯦꯟ ꯑꯅꯤ ꯑꯨꯛꯇꯪ ꯉꯧꯔꯁꯨ ꯀꯣꯟꯅꯩ ꯅꯠꯇ꯭ꯔꯥ
ꯎꯝ ꯀꯅꯥꯏꯗꯗꯤꯦ
ꯑꯩꯈꯣꯏꯒꯤꯗꯤ ꯃꯌꯥꯝ ꯇꯧꯗ꯭ꯔꯗꯤ ꯀꯣꯟꯅꯗꯦ ꯑꯩꯈꯣꯏ ꯈꯥꯗꯦ ꯐꯅꯥꯥꯂꯝ ꯀ ꯑꯇ ꯄꯥꯜꯂꯝꯖꯥ
ꯀꯩꯅꯣꯕ
ꯍꯩꯈꯥ
ꯅ ꯍꯥꯏꯀꯥ ꯄꯥꯟꯕ꯭ꯔꯥ
ꯍꯟꯗꯛꯇ ꯃꯄꯥꯟ ꯁꯥꯕꯅꯦꯕꯀꯣ ꯑꯅꯧꯕ ꯑꯣꯏꯕ ꯑꯩ ꯒꯤ ꯍꯥꯏꯗꯤ ꯑꯍꯥꯟꯕ ꯄꯥꯟꯕꯒꯤ ꯌꯥꯝ ꯄꯥꯟꯗꯕꯗꯣ ꯑꯗꯨ ꯇꯧꯕ ꯑꯗꯨꯀꯥꯟꯗ ꯑꯃꯨꯛ ꯂꯥꯏꯒꯤ ꯀꯠꯄꯗ ꯂꯣꯏꯅ ꯌꯥꯎꯈ꯭ꯔꯕ ꯃꯥꯜꯂꯦ ꯑꯝꯇ ꯄꯥꯜꯂꯝꯗ꯭ꯔꯦ ꯍꯧꯖꯤꯛ
ꯑꯃꯨ ꯃꯊꯪꯗ ꯑꯃꯨꯛ ꯃꯌꯥꯝ ꯄꯥꯟꯖꯔꯛꯁꯅꯤꯁꯦ ꯍꯟꯗꯛꯀꯤ ꯃꯌꯥꯝ ꯄꯥꯟꯗ꯭ꯔꯁꯨ
ꯎꯝ ꯃꯊꯪ ꯆꯍꯤꯗꯗꯤ ꯄꯥꯈꯛꯇꯧ ꯃꯥꯜꯂꯦ
ꯎꯝ
ꯅꯪꯅ ꯀꯩꯌꯥ ꯀꯩꯌꯥꯅ ꯊꯣꯡꯗꯣꯏꯅꯣ ꯔ ꯇꯥꯕ꯭ꯔꯣ
ꯇꯥꯗ꯭ꯔꯥ
ꯇꯥꯏꯌꯦ ꯑꯪ ꯇꯥꯗ꯭ꯔꯣ ꯍꯥꯏꯕꯁꯨ ꯇꯥꯏ
ꯑꯩꯅ ꯉꯥꯡꯖꯕꯁꯨ ꯇꯥꯏ
ꯑꯗꯣ ꯑꯩ ꯉꯔꯥꯡ ꯀꯩꯅꯣꯒ ꯁꯥꯟꯅꯕꯗꯨꯁꯨ ꯇꯧꯋꯦꯕ ꯑꯩꯅ ꯉꯥꯡꯖꯕꯗꯣ ꯑꯩ ꯑꯗꯨꯝ ꯇꯥꯕꯀꯣ
ꯑꯥ
ꯑꯗꯣ ꯃꯃꯥꯒꯤꯗꯣ ꯏꯌꯔꯄꯤꯁ ꯍꯥꯞꯄꯩ ꯑꯣꯏꯔꯝꯃꯦꯕ ꯏꯌꯔꯄꯤꯁ ꯑꯗꯨ ꯂꯧꯊꯣꯛꯀꯥꯟꯗꯗꯤ ꯇꯥꯗ꯭ꯔꯦꯕ
ꯎꯝ ꯑꯩꯒꯤꯗꯤ ꯑꯦꯔ ꯄꯤꯁ ꯍꯥꯞꯁꯨ ꯍꯥꯞꯇꯅ
ꯑꯩꯖꯨ ꯍꯥꯞꯇꯤꯌꯦ ꯑꯩꯖꯨ ꯍꯥꯞꯇꯦ ꯅꯪ ꯅꯪꯅ ꯅꯪꯒꯤ ꯇꯥꯏ ꯑꯗꯣ ꯑꯩꯅ ꯍꯥꯞꯄ ꯑꯣꯏꯔꯗꯤ ꯑꯩꯅ ꯏꯔꯄꯤꯁ ꯍꯥꯞꯄꯩ ꯇꯥꯕ ꯈꯣꯠꯄ ꯇꯧꯒꯟꯕꯅꯦꯕ ꯍꯦꯛꯇ
ꯎꯝ
ꯗꯣ ꯑꯩꯖꯨ ꯍꯥꯞꯇꯦ
ꯈꯪꯗꯦ ꯃꯥꯔꯝ ꯃꯔꯛꯇ ꯌꯥꯎꯕꯩ ꯋꯥꯅꯦ ꯑꯗꯨꯝ ꯇꯣꯏꯅ ꯇꯧꯕꯗꯤ ꯅꯠꯇꯦ
ꯎꯝ ꯑꯩꯒꯤꯗꯤ ꯃꯥꯒ ꯍꯦꯛ ꯋꯥꯔꯤꯁꯥꯟꯅ ꯈꯨꯗꯤꯡꯒꯤ ꯑꯗꯨꯝ ꯇꯧꯕ ꯑꯗꯨꯃꯥꯏꯅ ꯃꯅꯥ ꯏꯔꯄꯤꯁ ꯍꯥꯞꯄꯒꯤ ꯑꯗꯨꯗꯩ ꯑꯩꯅ ꯅꯪꯒꯤꯏꯌꯔꯄꯤꯁꯗꯣ ꯑꯝ ꯂꯧꯊꯣꯛꯑꯣ ꯅ ꯍꯥꯏꯅ ꯍꯥꯏꯔ ꯀꯥꯟꯗ ꯃꯌꯦꯛꯦꯞꯄ ꯂꯧꯊꯣꯛꯑꯀꯥꯟꯗ ꯑꯣꯏꯔꯦ
ꯑꯗꯨꯒꯤ ꯑꯣꯏꯔꯝꯃꯥꯅꯤ
ꯎꯝ
ꯃꯔꯝꯁ ꯁꯦ ꯃꯥꯟꯅꯗꯦ
ꯃꯔꯝꯁꯦ ꯃꯥꯟꯅꯗꯦ ꯈꯦꯅꯩꯌꯦ
ꯈꯦꯠꯅꯩ ꯈꯦꯠꯅꯩ ꯍꯌꯦꯡ ꯂꯥꯛꯀꯅꯤ ꯑꯩ
ꯎꯝ ꯅꯪ ꯍꯌꯦꯡ ꯂꯥꯛꯇ꯭ꯔꯗꯤ ꯅꯪ ꯀꯩꯗꯧꯕꯩ
ꯍꯌꯦꯡꯗꯣ ꯑꯝꯇ ꯆꯪꯃꯤꯟꯅꯔꯨꯁꯦ
ꯇꯜꯂꯦ ꯑꯩꯗꯤ ꯑ ꯦꯍꯦ
ꯀꯦꯕꯜ ꯅꯪ ꯍꯟꯅ ꯊꯥꯖꯟꯗꯣꯏꯅꯦ ꯅꯪꯉꯣꯟꯗ ꯆꯦꯗꯣ ꯄꯤꯔꯀꯥꯟꯗ
ꯑꯩꯗꯤ ꯉꯝꯃꯣꯏ ꯑꯩꯉꯣꯟꯗ ꯊꯤ ꯉꯥꯡꯅꯕ ꯅꯪꯂꯥ ꯋꯥꯟꯊꯣꯏꯕꯤ ꯍꯥꯏꯁꯦ ꯅꯪ ꯅꯪꯒ ꯃꯥꯒ ꯃꯥꯟꯅꯕ꯭ꯔꯥ ꯀꯥꯏ ꯇꯧꯔꯗꯤ
ꯃꯥꯅꯩ ꯍꯥꯏꯔꯝꯗꯧꯕ ꯑꯗꯨꯗ
ꯁꯔ ꯃꯤꯡ ꯃꯥꯟꯅꯕꯒꯤ ꯑꯗꯨꯝ ꯃꯥꯟꯅꯍꯜꯂꯖꯦ ꯉꯁꯤꯒꯤꯗꯤ
ꯍꯟꯗꯛꯀꯤꯗꯤ ꯃꯥꯟꯅꯍꯜꯂꯖꯦ ꯃꯊꯪꯗꯗꯤ ꯅꯪ ꯇꯧꯅꯤꯡ ꯇꯧꯖꯍꯧꯔꯣ
ꯅꯪ ꯀꯨꯁꯤ ꯇꯧꯖꯍꯧꯔꯣꯅ
ꯍꯥꯏ ꯇꯥꯕꯅꯦ
ꯑꯃ ꯀꯩꯅꯣꯖꯨ ꯃꯣꯏ ꯅꯍꯥꯟ ꯂꯧꯍꯧꯗꯕ ꯌꯥꯎꯋꯤꯗꯅ ꯉꯟꯇꯥ ꯆꯠꯈ꯭ꯔꯕꯅꯤꯅ ꯀꯅꯥꯝꯇ ꯂꯧꯍꯧꯗꯦꯗꯅ
ꯗꯨ ꯃꯣꯏ ꯂꯧꯅꯤꯖꯨ ꯍꯥꯏꯔꯛꯄꯅꯦ
ꯃꯣꯏꯀꯩꯁꯨ ꯑꯩꯅ ꯍꯥꯏꯕꯅꯦꯕ ꯑꯥ ꯆꯠꯃꯤꯟꯅꯔꯨꯕꯗꯣ ꯑꯗꯨꯗ
ꯎꯝ
ꯅꯪꯖꯨ ꯂꯧꯎꯔꯝ ꯔꯣꯏ ꯆꯪꯃꯤꯟꯅ ꯑꯥ ꯇꯥꯕꯔꯥ ꯑꯩ ꯍꯥꯏꯁꯦ
ꯒ꯭ꯌꯥꯟ ꯇꯥꯗꯦ ꯅꯪꯒꯤꯗꯣ ꯕꯕꯠ ꯇꯠꯂꯦ ꯍꯧꯖꯤꯛꯀꯤ ꯅꯪ ꯉꯥꯡꯕ ꯃꯇꯥꯡꯗꯣ ꯑꯗꯨꯗꯨꯅ ꯑꯩ ꯒ꯭ꯌꯥꯟ ꯇꯥꯍꯧꯗ꯭ꯔꯦ
ꯇꯥꯗꯕ꯭ꯔꯥ
ꯇꯥꯏ ꯍꯧꯖꯤꯛꯇꯤ ꯅꯪꯅ ꯇꯥꯗꯕ꯭ꯔꯥ ꯍꯥꯏꯕꯗꯨ ꯇꯥꯏ ꯇꯥꯏ ꯍꯥꯏꯕ
ꯎꯝ
ꯃꯁꯤ
ꯆꯠꯃꯤꯟꯅꯔꯨ ꯕ ꯅꯨꯄꯤꯗꯣ
ꯌꯥ ꯐ ꯃꯤꯅꯣ
ꯇꯥ ꯗꯔꯥꯕꯣꯕꯥ
ꯇꯥꯏꯌꯦꯕ ꯑꯥꯗ ꯆꯠꯃꯤꯟꯅꯕ ꯅꯨꯄꯤꯗꯣ ꯍꯥꯏꯔꯛꯑꯣ
ꯎ ꯑꯗꯨꯗ ꯑꯩꯅ ꯍꯥꯏꯕꯅꯦꯕ ꯃꯥꯖꯨ ꯆꯪꯗꯨꯏꯅꯤ ꯅꯤ ꯆꯪꯃꯤꯟꯅꯁꯦꯅ
ꯍꯣꯏ ꯍꯣꯏ ꯑꯗꯨꯒꯤ ꯑꯗꯣ ꯅꯣꯏꯒꯤ ꯀꯩ ꯀꯩꯅꯣꯗ ꯒ꯭ꯔꯨꯞꯇ ꯇꯥꯕ ꯀꯥꯡꯕꯨꯗꯨꯗꯤ ꯂꯣꯏ ꯂꯧꯗꯕ ꯌꯥꯔꯥ ꯔꯣꯏꯕ ꯃꯥ ꯑꯝꯇ ꯌꯥꯎꯗ꯭ꯔꯕꯅꯤꯅ ꯃꯥ ꯉꯥꯟꯇꯥ ꯆꯠꯈ꯭ꯔꯕꯅꯤꯅ
ꯑꯗꯨꯅꯦ ꯑꯗꯣ ꯑꯃꯔꯣꯝꯗꯅ ꯑꯩꯅ ꯑꯃꯨꯛ ꯍꯥꯔꯠ ꯕꯥꯏꯟꯗꯤꯡꯗꯣ ꯇꯧꯔꯒ ꯆꯪꯁꯤꯔꯅ ꯈꯟꯕꯅꯦꯕ
ꯍꯣꯏ ꯑꯗꯨꯅꯗꯤ ꯐꯔꯅꯤ
ꯑꯃꯨꯛꯇꯪ ꯑꯣꯏꯔꯦꯗꯅ ꯑꯗꯨꯗꯤ
ꯍꯣꯏ ꯑꯃꯨꯇ ꯑꯣꯏꯔꯒ ꯀꯩꯀꯩꯁꯨ ꯂꯣꯏ ꯂꯧꯔꯒ ꯆꯪꯕ ꯌꯥꯔꯦꯗꯅ
ꯑꯗꯣ ꯃꯥꯅ ꯑꯃꯨꯛ ꯃꯔꯣꯟ ꯂꯣꯜꯂꯛꯀꯗ꯭ꯔꯥ ꯁꯤꯅꯦ ꯑꯩꯅ ꯈꯜꯂꯁꯦ
ꯎ ꯑꯗꯨꯅꯦ ꯍꯥꯏꯁꯦ ꯑꯃꯗ ꯆꯥꯅꯤꯡꯉꯗ ꯍꯩꯔꯦꯅꯦ ꯌꯥꯝ ꯁꯤꯡꯉꯤꯅꯦ ꯍꯥꯏ ꯀꯥꯏꯅ ꯇꯧꯔꯛꯑꯗꯤ
ꯅꯦ ꯑꯗꯨꯗꯨꯅ ꯑꯩꯁꯦ ꯍꯌꯦꯡꯁꯦ ꯂꯥꯛꯑꯒꯦ ꯀꯥꯟꯗ ꯃꯉꯣꯟꯗ ꯑꯗꯨ ꯍꯥꯟꯅ ꯂꯧꯔꯒ ꯍꯥꯏꯗꯤ ꯑꯗꯨꯗꯣ ꯂꯧꯔꯒ ꯄꯤꯔꯛꯇ ꯇꯥꯔꯁꯨ ꯃꯊꯪꯒꯤꯗ ꯄꯨꯔꯛꯑꯣ ꯍꯥꯏꯇꯥꯔꯁꯨ ꯗꯣ ꯇꯧꯔꯒ ꯑꯣꯏꯅ ꯄꯨꯔꯅꯦꯕ ꯃꯊꯪꯗꯅ
ꯎꯝ
ꯈꯤꯇꯪ ꯅꯤꯉꯥꯏ ꯇꯧꯖꯒꯦ ꯍꯥꯏꯔꯦ ꯍꯣ ꯍꯧꯖꯤꯛꯀꯤꯗꯤꯗ ꯇꯧꯕ ꯌꯥꯅꯨ
ꯍꯣꯏ ꯃꯥꯅ ꯈꯔ ꯀꯩꯅꯣ ꯇꯧꯖꯒꯦ ꯍꯥꯏꯁꯔꯦ ꯑꯗꯨꯗ ꯇꯧꯍꯜꯂꯒ ꯃꯊꯪꯒꯤꯗꯨꯅ ꯑꯃꯨꯛ ꯁꯥꯔ ꯇꯧꯕꯤꯌꯨꯣ ꯇꯧꯕꯤꯌꯨ ꯈꯔ ꯇꯧꯁꯤꯂꯔꯦ
ꯇꯥꯎꯟꯅ ꯍꯉꯃ
ꯑꯅꯤꯡ ꯉꯝꯕꯅꯤ ꯑ ꯑ ꯐꯃꯣꯅꯤ
ꯍ ꯇꯍꯥꯏ
ꯑ
ꯀꯔꯤ ꯌꯥꯎꯗꯕ ꯅꯪ ꯌꯥꯎꯗꯕ ꯌꯥꯔꯣꯏ
ꯅꯠꯇꯦꯍꯦ ꯑꯩꯈꯣꯏꯅ ꯋꯥꯔꯤ ꯁꯅꯩꯁꯦ ꯀꯩꯅꯣ ꯇꯧꯕꯅꯤꯅ ꯑꯃꯨꯛ ꯑꯃꯗꯣ ꯁꯤꯗ ꯑꯃꯨꯛ ꯌꯥꯎ ꯂꯣꯏꯔꯝꯃꯗꯤ ꯁꯤꯅꯤ
ꯈꯥꯉꯣꯏꯗ
ꯍꯪꯉꯣꯏ ꯍꯥꯏꯕ ꯑꯗꯨꯏ ꯃꯤꯅꯤꯠ ꯍꯥꯏꯅꯩꯁꯦ
ꯀꯔꯤ ꯈꯪꯗꯧꯔꯤꯒꯦ ꯀꯔꯤꯁꯨꯨ ꯈꯥ ꯃꯣꯣꯔ ꯑꯃ ꯃꯣꯏꯒꯤ ꯑꯃ ꯃꯣꯏꯒꯤ ꯀꯛꯆꯤꯡ ꯂꯣꯗꯣ ꯑꯃ ꯊꯦꯡꯅꯔꯝꯃꯤ ꯌꯣꯡ ꯌꯥꯝ ꯇꯧꯕꯗꯣ
ꯎꯝ ꯃꯥꯒꯤ ꯍꯣꯏꯅꯦ ꯍꯣꯏꯅꯦ ꯇꯧꯕꯗꯁꯨ ꯍꯣꯏꯑꯦ ꯍꯣꯏꯏꯌꯦꯦ ꯇꯧꯕꯗꯁꯨ ꯌꯥꯎꯕꯅꯦ
ꯌꯥꯎꯋꯦ ꯌꯥꯝꯅ ꯍꯥꯏꯗꯤ ꯂꯣꯟ ꯈꯣꯏꯕ ꯈꯪꯗꯕ ꯌꯥꯝ ꯌꯥꯎꯋꯦꯕ ꯑꯗꯨꯀꯥꯟꯗ ꯁꯨꯃꯥꯏꯅ ꯉꯥꯡꯕ ꯀꯥꯟꯗ ꯇꯞꯅ ꯉꯥꯡꯊꯈꯤꯕꯁꯤꯁꯨꯅꯦ ꯈꯪꯕ꯭ꯔꯥ ꯇꯥꯗꯦꯕ ꯈꯪꯕ꯭ꯔꯥ
ꯀꯃꯥꯏꯅ ꯇꯥꯗꯣꯔꯤꯒꯦ
ꯐꯣꯟꯖꯦꯜ ꯌꯥꯝ ꯇꯞꯄ ꯌꯥꯝ ꯌꯥꯎꯋꯦ
ꯌꯥꯎꯋꯤ ꯈꯔ ꯈꯔ ꯀꯟꯅ ꯉꯥꯡꯕꯁꯤꯁꯤꯗ ꯑꯩꯅ ꯇꯖꯁꯨ
ꯀꯟꯅ ꯀꯟꯅ ꯉꯥꯡꯕꯁꯦ ꯄꯥꯝꯖꯩꯑꯕ ꯑꯗꯨꯅꯁꯨ ꯑꯩ ꯏꯁꯥꯃꯛꯁꯨ ꯉꯥꯡꯖꯔꯤꯑꯕ
ꯑꯩꯁꯨ ꯉꯥꯡꯖꯔꯤ ꯑꯩꯅ ꯉꯥꯡꯕꯁꯤꯗꯤ ꯕꯣꯕꯣꯔꯣꯔ ꯍꯣꯏꯂ ꯇꯥꯔꯝꯅꯤ
ꯇꯞꯅ ꯇꯞꯅ ꯉꯥꯡꯕ ꯃꯤꯁꯨ ꯌꯥꯎꯔꯤꯌꯦ
ꯃꯤꯅ ꯑꯩ ꯈꯪꯖꯕ ꯇꯥꯔꯒ ꯁꯤꯕꯨ ꯅꯨꯄꯥꯔꯣ ꯅꯨꯄꯤꯔꯣ ꯑꯣꯏꯅ
ꯅꯨꯄꯥꯗꯤ ꯃꯥꯥꯟꯜꯂꯤꯦꯗ ꯅꯨꯄꯤ ꯃꯥꯜꯂꯤꯦꯗ
ꯅꯨꯄꯤ ꯑꯃꯨꯛ ꯃꯥꯜꯂꯤꯗꯨꯗ ꯑ ꯃꯈꯣꯟꯁꯤꯗ ꯑꯃꯨꯛ ꯈꯤꯇꯪ
ꯀꯟꯐ꯭ꯌꯨꯁ ꯆꯠꯍꯟꯗ꯭ꯔꯣꯏꯅꯦꯍ
ꯎꯝ
ꯀꯟꯐ꯭ꯌꯨꯖꯟ
ꯇꯁꯤꯨ ꯑꯁ ꯋꯥꯔꯦ ꯍꯤꯞꯄꯁꯤꯁꯨ ꯑꯃꯨꯛ ꯍꯤꯞꯅ ꯑꯃꯨꯛ ꯆꯦꯅ ꯍꯎꯨ
ꯉꯥꯏꯕ ꯑꯃꯁꯨ ꯌꯥꯎꯗ꯭ꯔꯣꯅ
ꯑꯥ
ꯉꯥꯏꯕ ꯑꯃꯁꯨ ꯌꯥꯎꯗ꯭ꯔꯥ
ꯌꯥꯎꯗꯗ
ꯌꯥꯎꯗꯌꯥ
ꯎꯝ
ꯅꯪꯥꯏ ꯔꯥꯖꯥ
ꯉꯥꯏꯗꯤꯦ ꯀꯅꯥ ꯉꯥꯏꯗꯨꯗꯤ ꯌꯦꯦ ꯅꯕꯣ
ꯑꯦ ꯅꯪ ꯏꯗꯦ
ꯎꯝ
ꯅꯪ ꯇꯁꯦꯡꯅꯉꯥꯏꯗꯦ
ꯑꯣ ꯉꯥꯏ ꯉꯏ ꯑꯩ ꯉꯥꯏꯕꯅꯦ ꯑꯁ ꯑꯗꯨꯝꯇꯇꯪꯒ ꯑꯗꯨ ꯕꯤꯠꯁꯦ ꯈꯔ ꯂꯩꯗꯧꯕꯀꯣ ꯏꯁꯥꯁꯤꯗ
ꯁꯥ ꯦ ꯕꯠ ꯂꯥꯎꯅ ꯏꯅꯔꯖꯤ ꯍꯦꯛꯇꯛ ꯍꯥꯞꯆꯤꯂꯛꯀꯅꯦꯕ
ꯑꯅ
ꯉꯉꯥꯏꯕꯅ ꯍꯦꯟꯅ ꯋꯥꯔꯦ ꯑꯗꯨꯅ
ꯉꯥꯏꯕꯒꯤ ꯑꯋꯥꯕꯗꯤ ꯉꯥꯏꯕ ꯃꯤ ꯅꯠꯇꯅ ꯈꯪꯉꯦꯗ
ꯈꯪꯉꯦ ꯑꯩꯁꯨ ꯈꯪꯉꯦ ꯑꯩꯁꯨ ꯉꯥꯏꯕꯅꯤꯅ
ꯁꯦꯡꯕꯅꯤ ꯈ꯭ꯋꯥꯏꯗꯤ ꯋꯥꯏ ꯀꯣ ꯉꯥꯏꯕꯁꯦ
ꯃꯥꯟ꯭ꯔꯥꯖꯤꯒ ꯍ ꯁꯤꯗꯕꯨ ꯈꯔ ꯑꯃꯗꯤ ꯉꯥꯏꯒꯦ ꯀꯥꯏꯗꯒ ꯍꯥꯏꯅꯔꯤ ꯑꯗꯣ ꯉꯥꯏꯕꯒꯤ ꯋꯥꯕꯁꯦ ꯃꯣꯏ ꯈꯪꯗꯕ ꯃꯥꯜꯂꯦ
ꯎꯝ
ꯅꯪꯅ ꯌꯥꯔꯛꯄ ꯉꯥꯏꯒꯦ
ꯑꯣꯏꯗ꯭ꯔꯕꯕ
ꯍꯠꯇ꯭ꯔ
ꯎꯝ
ꯎꯖꯕꯕꯥꯅꯤ ꯆꯤꯡꯆꯤꯕꯕꯥꯅꯤ
ꯑꯄꯪꯕ ꯑꯃꯊꯤꯔꯣꯏꯕꯤꯃ ꯑꯗꯣ
ꯀꯔꯤꯌꯥ
ꯑꯄꯪꯕ ꯑꯃ ꯊꯤꯔꯨꯔꯣ ꯏꯕꯦꯝꯃ ꯍꯥꯏꯕ ꯑꯩꯉꯣꯟꯗꯒꯤ ꯍꯦꯟꯅ ꯑꯄꯪꯕ ꯑꯃ ꯊꯤꯔꯨꯔ
ꯎꯗꯗꯒꯤ ꯍꯂ ꯄꯪꯕ ꯃꯊꯤꯔꯨꯔꯣꯏꯕꯤꯃ
ꯆꯂꯣ ꯆꯂꯣ ꯌꯥꯔꯦ ꯌꯥꯔꯦ
ꯀꯔꯤꯌꯥ
ꯆꯠꯂꯣ ꯆꯠꯂꯣ ꯌꯥꯔꯦ ꯌꯥꯔꯦ ꯍꯥꯏꯕ
ꯆꯂꯦ ꯆꯂꯦꯁꯨ ꯆꯂꯦ
ꯅꯨꯡꯁꯥ ꯁꯥꯗꯕꯁꯦ ꯍꯧꯖꯤꯛꯇ
ꯑꯗꯨꯗꯤ ꯗꯥꯏꯂꯣꯛ ꯑꯃꯃꯝ ꯇꯧꯅꯔꯁꯦ
ꯌꯥꯏꯑꯌꯦ
ꯍ ꯍꯃꯣꯏꯅꯕꯨ ꯅꯨꯄꯥ ꯀꯣꯏꯕ꯭ꯔꯣ ꯇꯧꯕꯗꯣ
ꯑꯦ ꯍꯦ ꯍꯦ
ꯅꯨꯄꯥꯅ ꯍꯣꯃꯣꯛꯞ ꯀꯣꯏꯕꯅꯤ ꯅꯨꯄꯥꯅ ꯍꯧꯗꯅ ꯍꯣꯃꯣꯛ ꯑꯩꯈꯣꯏꯅ ꯍꯧꯕ ꯌꯥꯕ꯭ꯔꯣ
ꯁꯛꯇꯥ ꯊ
ꯎ ꯍꯃꯣꯁꯨ ꯊꯑꯣꯏ ꯄꯥꯜꯂꯦ
ꯑꯇꯣꯞꯄ ꯑꯃꯁꯨ ꯇꯧꯔꯣ ꯑꯗꯨꯗꯤ
ꯎ ꯏꯃꯥꯅ ꯌꯥꯝꯅ ꯋꯥꯔꯕ ꯃꯇꯝꯁꯤꯗ ꯅꯨꯄꯥꯒꯤ ꯇꯤꯀꯤꯅꯤ ꯀꯌꯥ ꯁꯧ
ꯁꯤꯕꯅꯠꯇ
ꯐꯖꯅ ꯉꯥꯡꯉꯣ ꯃꯤꯅ ꯉꯥꯡꯕ ꯃꯤꯅ ꯇꯥꯕꯗ ꯅꯨꯡꯉꯥꯏꯇ ꯗꯕꯨ ꯃꯨꯗ
ꯁ ꯇꯥꯔꯁꯦ ꯍꯥꯏ
ꯃꯌꯦꯛꯁꯦ ꯑꯩꯅ
ꯁꯨ ꯍꯌꯦꯛ ꯁꯦꯡꯅ ꯍꯃꯣ ꯅꯨꯄꯥ ꯀꯕ꯭ꯔꯥꯅ
ꯎꯝ
ꯍ
ꯀꯣꯏꯕꯅꯦꯅ
ꯅꯨꯄꯥꯅ ꯍꯧꯗꯅ ꯍꯣꯃꯛ ꯑꯩꯈꯣꯏꯅ ꯍꯧꯕ ꯌꯥꯕ꯭ꯔꯣ
ꯑꯗꯨ ꯍꯥꯏꯔꯒ ꯑꯗꯨꯒꯤ ꯃꯇꯥꯡꯗ ꯁꯥꯟꯅꯍꯧꯕꯁꯨ ꯂꯩ ꯌꯥꯎꯋꯦ
ꯃꯤꯃꯤꯗꯣ ꯃꯤ ꯃꯤꯗꯣ ꯈꯪꯉꯤꯗꯅ ꯅꯪꯅ ꯄꯜꯂꯤꯕ ꯃꯤ ꯃꯤꯗꯣ ꯑꯗꯨ ꯑꯅꯤꯅ ꯁꯥꯟꯅꯕꯒꯤ ꯒ꯭ꯌꯥꯟ ꯇꯥꯕ꯭ꯔꯥ ꯑꯩ ꯍꯥꯏꯁꯠ
ꯑꯩ ꯈꯪꯗꯦ ꯂꯧꯥꯎꯁꯟꯕ ꯉꯝꯗꯦ
ꯅꯪꯅ ꯍꯧꯖꯤꯛꯀꯤ ꯗꯥꯏꯂꯣꯛ ꯑꯃ ꯇꯧꯈꯤꯕꯗ ꯃꯤ ꯑꯅꯤ ꯌꯥꯎꯗ꯭ꯔꯣ
ꯎꯝ
ꯑꯗꯨ ꯑꯅꯤꯗꯨꯅ ꯁꯥꯟꯅꯕꯒꯤ
ꯁ ꯎ ꯣꯏꯇ꯭ꯔꯣ
ꯌꯥꯋ ꯍꯥꯏꯕ ꯃꯇꯝꯁꯦ ꯂꯣꯏꯗꯣꯔꯦ
ꯑꯗꯣ ꯁꯤꯁꯦ ꯃꯣꯏ ꯑꯍꯟ ꯃꯤ ꯑꯍꯟꯁ ꯌꯥꯝ ꯌꯥꯎꯏꯀꯣ
ꯌꯥꯎꯋꯦ ꯌꯥꯎꯋꯦ ꯑꯥ ꯀꯩꯅꯣ ꯂꯩꯔꯕ ꯀꯔꯤ ꯑꯉꯥꯡ ꯂꯩꯔꯕ
ꯎꯝ ꯌꯥꯎꯋꯍ
ꯃꯔꯤ ꯌꯥꯝ ꯊꯦꯡꯅꯔꯝ